ꯍ ꯍꯣꯏ
ꯐꯒꯦ ꯄꯣ
ꯍꯕꯗꯗꯤ
ꯊꯣꯛꯒꯜꯂꯦ ꯍꯥꯏꯕ
ꯍꯣꯏ
ꯍꯧꯀꯗ꯭ꯔꯤ ꯃꯥꯜꯂꯦꯗ ꯅꯪꯗꯣ
ꯌꯦꯁ ꯐꯃꯨꯡꯗ ꯇꯨꯝꯔꯒ ꯅꯨꯡꯉꯥꯏꯅ ꯂꯩꯕ ꯃꯥꯜꯂꯦꯗ ꯅꯪ ꯅꯪꯒꯤꯗꯣ ꯍꯧꯒꯠꯂꯒ ꯀꯔꯤ ꯀꯔꯤ ꯀꯔꯤ ꯇꯧꯔꯒ ꯂꯩꯒꯦ ꯑꯗꯨꯗꯤ
ꯐꯣꯟ ꯑꯗꯨꯝ ꯂꯩꯗ
ꯑꯣꯜ ꯃꯦꯠꯄꯒ ꯂꯩꯕ ꯃꯥꯜꯅꯦ ꯑꯗꯨꯗꯤ
ꯂꯩ ꯅꯪꯗꯦꯕ꯭ꯔꯣ
ꯑꯩꯗꯤ ꯍꯧꯒꯠꯂꯦ ꯃꯣꯔꯅꯤꯡ ꯋꯥꯛ ꯆꯠꯄ ꯂꯣꯏꯔꯦ ꯑꯃꯨꯛ ꯃꯊꯛꯇ ꯀꯥꯔꯦ ꯃꯊꯛꯇ ꯑꯃꯨꯛ ꯀꯨꯝꯅꯤꯡꯉꯥꯏ ꯑꯃꯨꯛ ꯀꯥꯃꯦ
ꯑꯣ
ꯑꯣ ꯀꯥ
ꯣꯗꯤ ꯀꯥꯥꯏꯗꯒꯦꯔ
ꯔꯥꯏꯁ ꯑꯗꯨꯗꯤ ꯑꯩ ꯍꯥꯏꯕꯤꯔꯣꯏ
ꯑ ꯑꯗꯨꯗꯤ
ꯑꯦ ꯍꯥꯏꯕꯤꯔꯣꯏ ꯑꯗꯨꯗꯤ ꯍꯥ
ꯃꯤꯡꯗꯤ
ꯍ
ꯑꯗꯨꯁꯨ ꯍꯥꯏꯕꯤꯔꯣꯏ
ꯍꯦ ꯍꯦ ꯍꯦ
ꯑꯩꯒꯤ ꯃꯤꯡꯗꯤ ꯆꯥꯛ ꯀꯧꯋꯦ
ꯑꯣꯥꯏ ꯒꯅꯤ
ꯆꯨꯝꯃꯦ ꯆꯨꯝꯃꯦ
ꯑꯉꯥꯡꯗꯤ ꯀꯌꯥ ꯁꯨꯔꯕꯣ
ꯍꯥꯏꯁ ꯂꯨꯍꯣꯡꯒ꯭ꯔꯦꯍꯦ
ꯅꯪ ꯅꯍꯥꯟ ꯂꯨꯍꯣꯡ ꯅꯍꯥꯟꯈꯤꯇꯡ ꯂꯨꯍꯣꯡꯈ꯭ꯔꯒ ꯍꯀꯨꯝꯗ ꯂꯨꯍꯣꯡꯕꯗꯣ ꯅꯪ ꯅꯠꯇ꯭ꯔꯣ
ꯅꯠꯇꯦꯍꯦ
ꯃꯥꯅꯤꯍꯦ ꯅꯪꯅꯤꯍꯦ ꯂꯨꯍꯣꯡꯒ꯭ꯔꯅꯤ ꯅꯨꯄꯤ ꯑꯃꯨꯛ ꯊꯤꯅꯤꯡꯉ ꯃꯥꯜꯂꯦ ꯂꯨꯍꯣꯡꯈ꯭ꯔꯒ ꯂꯨꯍꯣꯡꯗ꯭ꯔꯤ ꯍꯥꯏꯅꯦ
ꯑ ꯂꯥꯏꯔꯤꯛꯀꯤ ꯅꯪꯗꯤ ꯅꯪꯒꯤ ꯑꯉꯥꯡ ꯀꯌꯥ ꯄꯣꯛꯒꯦ ꯍꯣꯏ
ꯑꯗꯨꯃꯥꯏ ꯇꯧꯒꯅꯨ ꯍꯥꯏꯕ
ꯂꯨꯍꯣꯡꯒ‌꯭ꯔꯕ ꯅꯪꯗꯤ
ꯏꯁ ꯑꯉꯥꯡ ꯃꯔꯤ ꯃꯔꯤ ꯁꯨꯔꯦ ꯑꯃꯨꯛꯀꯛ ꯄꯣꯈꯥꯏꯅꯤꯡꯉꯥꯏ ꯑꯍꯨꯝ ꯂꯩꯔꯤ
ꯑꯠꯆꯥ ꯑꯠꯆꯥ ꯍꯣꯅꯥꯎ ꯍꯣꯅꯥꯎ
ꯑꯉꯥꯡ ꯃꯔꯤ ꯁꯨꯔꯦ ꯑꯍꯨꯝ ꯑꯃ ꯄꯣꯛꯈꯥꯏꯒꯗꯧꯕ ꯂꯩꯔꯤ
ꯌꯥꯝꯗꯦꯅ
ꯌꯥꯝꯗꯦ ꯀꯨꯟꯃꯨꯛ ꯄꯣꯛꯀꯅꯤꯍꯦ ꯑꯩꯗꯤ
ꯍꯣꯏ ꯌꯥꯝ ꯐ
ꯅꯪꯗꯤ ꯀꯌꯥꯃꯨꯛ ꯁꯨꯔꯕꯣ ꯄꯣꯛꯈꯥꯏꯕ
ꯑꯩꯒꯤ ꯅꯨꯄꯤꯖꯦ ꯐꯒ꯭ꯔꯦꯗ
ꯅꯪ ꯅꯪ ꯅꯨꯄꯤ ꯑꯃꯨꯛ ꯆꯦꯟꯈ꯭ꯔꯦ ꯍꯥꯏꯕ
ꯑꯠꯆꯥ ꯌꯥꯏ ꯌꯥꯏ
ꯅꯪ ꯅꯨꯄꯤꯠ ꯑꯃꯨꯛ ꯆꯦꯟꯈ꯭ꯔꯕ ꯃꯥꯜꯂꯦ
ꯅꯨꯄꯤ ꯀꯣꯏꯅꯇꯦꯗ ꯊꯤꯅꯤꯡꯗꯕꯒꯤ ꯃꯅꯤꯛꯅ
ꯊꯤꯅꯤꯡꯗꯅꯕꯒꯤ ꯍꯥꯏꯌꯦ ꯊꯤꯔꯒ ꯑꯃꯨꯛ ꯆꯦꯟꯈ꯭ꯔꯤꯗꯣ
ꯍꯣꯏ ꯍꯦ ꯍꯦ
ꯆꯨꯝꯗ꯭ꯔꯣ
ꯆꯨꯝꯗꯦꯗ
ꯊꯤꯔꯒ ꯑꯃꯨꯛ ꯆꯦꯟꯈ꯭ꯔꯦꯅ ꯅꯪꯉꯤꯗꯣ
ꯑꯣꯗꯩ ꯍꯧꯖꯤꯛꯀꯥꯟꯁꯤ ꯊꯕꯛ ꯁꯨꯔ ꯂꯩꯌꯦ
ꯀꯩ ꯍꯥꯏꯕ
ꯑꯦꯅꯤ ꯊꯕꯛ ꯁꯨꯕ꯭ꯔꯣ ꯀꯩꯗꯧꯕꯅꯣ
ꯏꯁ ꯑꯩꯈꯣꯏꯗꯤ ꯂꯧ ꯃꯇꯝꯅꯤꯅ ꯂꯧ ꯑꯗꯨꯝ ꯁꯨꯔꯦ ꯅ ꯍꯧꯖꯤꯛꯀꯥꯥꯟꯁꯦ
ꯑꯠꯇ ꯌꯥꯝ ꯋꯥꯔꯝꯒꯅꯤ ꯅꯪ ꯑꯗꯨ ꯑꯣꯏꯔꯗꯤ
ꯑꯁ ꯑꯩꯈꯣꯏꯗꯤ ꯀꯟꯕꯅꯤꯅ ꯋꯥꯗꯦꯍꯦ
ꯑꯁ ꯑꯉꯥꯡꯁꯨ ꯁꯦꯝꯃꯦ ꯍꯥꯏ ꯑꯗꯨ ꯂꯧꯖꯨꯕ ꯑꯁ ꯉꯝꯃꯔꯣꯏꯗ ꯅꯪ
ꯏꯁ ꯉꯝꯃꯦꯍꯦ
ꯑꯩꯁ
ꯀꯥꯏ ꯑꯉꯥꯡꯁꯤꯡꯗꯤ ꯁꯦꯟꯅꯥꯗꯦꯍꯦ ꯀꯥꯏꯗꯒꯤ ꯅꯛꯇ
ꯁꯤꯅꯕ ꯅꯠꯇꯦ ꯁꯦꯝꯕ ꯍꯥꯏꯕꯅꯦ
ꯁꯦꯝꯕ ꯁꯦꯝꯗꯤ ꯍꯦ ꯑꯉꯥꯡꯁꯤꯅ ꯀ ꯄꯣꯊꯣꯛꯍꯜ ꯂꯣꯏꯔꯦ ꯀꯃꯥꯏꯅ ꯑꯃꯨꯛ ꯁꯦꯝꯉꯨꯗꯕ ꯂꯩꯔꯤꯒꯦ ꯃꯈꯣꯡꯁꯨ ꯂꯣꯏꯅꯃꯛ ꯂꯩꯏ ꯃꯈꯨꯠꯁꯨ ꯂꯣꯏꯃꯛ ꯂꯩꯏ ꯃꯈꯣꯡꯁꯨ ꯂꯣꯏꯅꯃꯛ ꯁꯨꯅ ꯊꯣꯛꯂꯛꯑꯦ ꯃꯀꯣꯛꯁꯨ ꯃꯀꯣꯛꯁꯨ ꯂꯥꯛꯑꯦ ꯃꯃꯤꯠꯁꯨ ꯄꯥꯂꯦ ꯍꯥꯞꯅꯤꯡꯉꯥꯏ ꯂꯩꯇ꯭ꯔꯦꯗ ꯁꯦꯝꯅꯤꯡꯉꯥꯏ ꯂꯩꯇ꯭ꯔꯦꯗ
ꯑꯩ ꯍ ꯑꯗꯨꯗꯤ ꯃꯆꯥ
ꯃꯆꯥ
ꯅꯧꯅ ꯄꯣꯅꯤꯡꯉꯥꯏ ꯁꯦꯝꯕ ꯍꯥꯏꯕꯅꯤꯗ
ꯑ
ꯑꯗꯨꯗꯗꯤ ꯀꯥꯏꯁꯨ ꯀꯥꯏꯕꯂꯇꯍ ꯎ ꯊꯥ
ꯑꯆ ꯑ ꯐꯥꯏꯗ ꯑꯗꯨꯔ ꯍꯥꯏꯗꯤ
ꯃꯊꯟꯇꯄꯣꯛꯗ ꯄꯣꯛꯂꯛꯀꯅꯤ
ꯑ
ꯅꯪ ꯑꯩꯈꯣꯏ ꯈꯨꯣꯟꯗ ꯅꯥ ꯀꯣꯏ ꯅꯥꯕꯗ ꯑꯃꯨꯣꯠꯇꯣ ꯅꯥꯈ꯭ꯔꯕ꯭ꯔꯥ
ꯑꯦ
ꯑꯩꯈꯣꯏ ꯈꯨꯟꯗꯤꯡ ꯀꯣꯏꯅꯥꯕꯨꯗ ꯑꯃꯨꯛ ꯇꯣꯅꯥ ꯈ꯭ꯔꯕ꯭ꯔꯥ ꯍꯥꯏꯕ
ꯑꯥ
ꯍꯒꯤ
ꯏꯁ
ꯅꯪꯁꯨ ꯅꯨꯄꯤ ꯌꯥꯝ ꯀꯣꯏꯏꯔꯦ
ꯍꯣꯏ ꯀꯨꯟꯄꯥꯗꯤ ꯀꯣꯏꯗꯧꯅꯤ
ꯑꯃꯃꯨꯛ ꯀꯣꯏꯔꯦ ꯑꯃꯃꯨꯛ ꯇꯣꯛꯑꯦ ꯑꯗꯨ ꯑꯣꯏꯔꯁꯨ ꯅꯨꯄꯤ ꯑꯅꯤ ꯑꯍꯨꯝ ꯀꯣꯏꯔꯦ ꯂꯩꯔꯒ
ꯇꯧ ꯇꯧꯅꯦꯍꯦ ꯅꯨꯄꯥꯗꯤ
ꯅꯨꯄꯤ ꯅꯨꯄꯤ ꯃꯔꯤꯃꯨꯛ ꯀꯣꯏꯔꯛꯄꯅꯦ ꯍꯧꯖꯤꯛꯁꯦ ꯅꯨꯄꯤꯁꯨ ꯊꯤꯦ ꯅꯨꯄꯤꯁꯨ ꯊꯤꯔꯦ ꯑꯗꯨꯒ
ꯅꯪꯗꯤ ꯅꯨꯄꯤ ꯀꯌꯥ ꯊꯤ
ꯃꯔꯤꯈꯛꯇꯪꯅꯦ
ꯌꯥꯔꯤ ꯌꯥꯝꯅ ꯄꯣꯁ
ꯇꯔꯦꯠꯃꯨꯛ
ꯑꯣ ꯑꯩꯁꯨ ꯀꯨꯟ ꯊꯤꯅꯤꯉꯥꯏ ꯁꯦꯝ ꯁꯥꯕ ꯂꯣꯏꯈ꯭ꯔꯦꯗ
ꯎ ꯀꯨꯟꯗꯤ ꯌꯥꯝꯗꯦꯗ ꯆꯅꯤ ꯆꯍꯨꯝ ꯊꯤꯌꯣꯗ ꯀꯔꯤ ꯀꯥꯏꯕ ꯂꯩꯕꯅꯣꯅꯦ
ꯊꯤꯕꯤꯔꯛꯑꯣ ꯑꯗꯨ ꯑꯣꯏꯔ ꯅꯣꯏ ꯄꯨꯟꯅꯦꯛꯒꯤ
ꯄꯩꯔꯒ ꯂꯩꯔꯤꯁꯤꯗꯤ ꯅꯅꯥꯛꯇ ꯅꯪꯅ ꯂꯧꯗ꯭ꯔꯦꯖ
ꯑꯣ
ꯆꯨꯝꯗ꯭ꯔꯣ ꯑꯩꯅ ꯍꯥꯏꯕꯗꯣ
ꯆꯨꯝꯃꯦ ꯆꯨꯝꯃꯦ ꯆꯥꯛꯅꯤ ꯆꯥꯈ꯭ꯔꯕꯣ
ꯀꯔꯤ ꯍꯥꯏꯕ
ꯆꯥꯛ ꯌꯦꯟꯁꯥꯡ
ꯆ ꯆꯥ ꯆꯔꯤ ꯆ ꯀꯗꯇꯤꯡ
ꯎ
ꯅꯪ ꯆꯥꯕ ꯂꯣꯏꯁꯤꯜꯂꯛꯄ ꯅꯪꯗꯤ
ꯆꯗꯔꯤꯗ ꯊ‌‌ꯣꯡꯅ꯭ꯔꯤ ꯎꯝ ꯚꯔꯣ ꯅ‌ꯣꯏꯅ ꯊꯧꯔꯡꯅꯆꯟ
ꯎꯝ ꯊꯣꯡꯉꯒ ꯆꯥꯔꯦꯅ ꯅꯪ
ꯍꯣꯏ ꯂꯩꯔꯒ ꯆꯥꯒꯝꯅꯤ
ꯁꯔꯒ ꯆꯥꯁꯤꯜꯂꯣ
ꯑꯥ
ꯊ‌ꯣꯅꯤꯉꯥꯏ ꯇꯟꯗ꯭ꯔ‌ꯣ ꯁꯥꯏ ꯁꯥꯏꯔꯣ ꯑꯗꯨꯒ ꯏꯁꯤꯡ ꯊꯛꯈ꯭ꯔꯣ
ꯁ꯭ꯋꯥꯏꯒꯤ ꯌꯨꯝꯗ ꯆꯥꯔꯁꯦ ꯈꯟꯕꯅꯤꯅ
ꯍꯝ ꯅꯨꯄꯤ ꯌꯥꯝꯕꯅꯤꯅ ꯌꯥꯝ ꯀꯣꯏꯕꯅꯤꯅ ꯑꯗꯨꯃꯥꯏꯅ ꯇꯧꯒꯅꯨ ꯇꯟ ꯌꯥꯝ ꯇꯥꯟꯒꯅꯨ ꯇꯜꯂꯗꯤ ꯑꯗꯨꯝ ꯆꯥꯛ ꯆꯦꯡꯗꯨ ꯁꯥꯏꯔꯣ ꯑꯗꯨꯒ ꯀꯇꯥꯔꯣ
ꯅꯨꯄꯤ ꯊꯤꯗ꯭ꯔꯤꯉꯥꯏꯗꯤ ꯑꯗꯨꯃꯥꯏꯅ ꯇꯧꯗꯧꯅꯤꯍꯦ ꯆꯥꯅꯤꯡꯕ ꯃꯐꯝꯗ ꯑꯗꯨꯝ
ꯅꯪ ꯅꯨꯄꯤ ꯊꯤꯔ‌ꯦꯍ‌ꯦ ꯀꯔꯤꯅ‌ꯣꯅꯦ
ꯊꯤꯗ꯭ꯔꯤꯗ ꯄꯥꯈꯪ ꯄꯥꯈꯪ ꯁꯥꯗ ꯉꯥꯏꯔꯤꯅ
ꯅꯨꯄꯤ ꯊꯤꯔꯦ ꯅꯨꯄꯤ ꯊꯤꯔꯦꯅ
ꯊꯤꯗꯔꯤꯌꯦ
ꯊꯤꯔꯦ ꯊꯤꯔꯦ ꯑꯩ ꯈꯪꯉꯦ ꯑꯩ ꯈꯪꯉꯦ ꯅꯪꯅ ꯂ‌ꯣꯠꯄꯗ‌ꯣ ꯀꯩꯁꯨ ꯀꯥꯟꯅꯕꯗ ꯍꯣꯠꯅꯒ ꯂꯩꯌ‌ꯦ ꯊꯤ ꯊꯤꯔꯦꯀꯣ ꯅꯪ ꯅꯨꯄꯤ ꯊꯤꯔꯦꯀꯣ
ꯊꯤꯗ꯭ꯔꯤ ꯑꯅꯧꯕ ꯊꯤꯗꯧꯔꯤ ꯍꯣꯏ ꯅꯅꯥꯎꯅ
ꯀꯔꯤꯒꯤꯔꯦ ꯃꯤꯁꯤꯡꯁꯦꯀꯣ
ꯑ
ꯑꯩꯁꯨ ꯈꯪꯗꯕ ꯍꯥꯏꯇꯥꯔꯦ
ꯍꯣꯏ
ꯃꯤꯁꯤꯡꯁ‌ꯦ ꯌꯥꯝ ꯐꯩꯌ‌ꯦ
ꯐꯩꯕꯨꯗꯤ ꯐꯩ ꯑꯗꯨ ꯏ ꯑꯣꯏꯕꯅꯤꯅ
ꯎꯝ ꯃꯤꯁꯤꯡꯁ‌ꯦ ꯌꯥꯝ ꯐꯩꯌꯦ ꯀꯔꯤꯒꯤꯔꯥ ꯈꯪꯗꯦ
ꯍꯨꯏꯒꯨꯝꯕ ꯁꯥꯒꯨꯝꯕꯁꯨ ꯂꯩꯗ
ꯍꯥꯥ
ꯍꯨꯏꯒꯨꯝꯕ ꯁꯥꯒꯨꯝꯕ
ꯅꯣꯏ ꯍꯧꯗꯣꯡꯗꯨ ꯈꯪꯕ꯭ꯔꯥ
ꯑꯩꯁꯨ ꯈꯪꯗꯦꯗ ꯑꯩ ꯇꯧꯗꯕꯅꯤꯅ
ꯍꯧꯗꯥꯡꯗꯤ ꯈꯪꯕ꯭ꯔꯥ
ꯍꯥ
ꯍꯧꯗꯥꯡ
ꯍꯣꯏ
ꯑꯥ
ꯄꯪꯉꯤꯗ
ꯍꯧꯗꯥꯡꯒ ꯍꯨꯏꯗꯣꯡꯗꯣ ꯈꯪꯕ꯭ꯔꯥ
ꯈꯪꯉꯦ ꯈꯪꯉꯦ
ꯕ‌ꯦꯠ ꯎꯝ ꯀꯥꯏꯗ ꯂꯩꯕ꯭ꯔꯥ
ꯂꯩꯅꯤꯡꯕ ꯃꯐꯝꯗ ꯂꯩꯔꯨ ꯃꯥꯜꯂꯦꯗ
ꯂ ꯑ ꯂꯩꯅꯤꯡꯕ ꯃꯐꯝꯗ ꯂꯩꯇ꯭ꯔꯤꯌ‌ꯦ
ꯑ ꯍꯥꯏꯗ ꯑꯗꯨ ꯍꯥꯏꯗꯤꯦ
ꯍꯨꯏꯗꯤꯡꯗ ꯆꯠꯈ꯭ꯔꯕ꯭ꯔꯥ ꯂꯦꯞ ꯀꯃꯥꯏꯅ ꯇꯧꯕ꯭ꯔꯥ
ꯇꯥꯔꯦ
ꯍꯨꯏꯗꯤ ꯍꯨꯏꯗꯤ ꯍꯨꯏꯗꯤꯡꯗꯣ
ꯑꯥ
ꯂꯩꯔꯤꯕ꯭ꯔꯥ ꯍꯥꯏꯕ
ꯑꯩꯇꯗ
ꯀꯔꯤꯒꯤ
ꯑꯩꯁꯨ ꯑꯩꯁꯨ ꯈꯪꯗꯦ
ꯎꯝ
ꯑꯩꯁꯨ ꯈꯪꯗꯦꯗ
ꯏꯁ ꯅꯪꯁꯦ ꯅꯀꯣꯛ ꯈꯔꯗꯤꯤ ꯋꯥꯕ ꯃꯥꯜꯂꯦ ꯍꯨꯏꯗꯤꯡꯁꯨ ꯈꯪꯗꯦ ꯍꯥꯏ ꯑꯣ ꯍꯨꯏꯗꯣꯝꯗꯤ ꯈꯪꯕ꯭ꯔꯥ
ꯄꯔꯣꯑꯣ ꯅꯪ ꯑꯣꯏꯔꯝꯒꯅꯤꯗ
ꯐꯨꯏꯗꯣꯡꯁꯨ ꯈꯪꯗꯦ ꯍꯨꯏꯗꯤꯡꯁꯨ ꯈꯪꯗꯦ ꯍꯨꯗꯤꯡꯁꯨ ꯈꯪꯗꯦ ꯍꯏꯗꯣꯡꯁꯨ ꯈꯪꯗꯦ ꯍꯥꯏ ꯁꯤꯦ ꯀꯔꯤꯒꯤꯅꯣ
ꯅꯪ ꯑꯣꯏꯔꯝꯒꯅꯤꯗ
ꯍꯨꯏꯆꯠ ꯍꯨꯏꯆꯠꯇꯤ ꯀꯥꯡꯪꯕ꯭ꯔꯥ ꯑꯗꯨꯗꯤ
ꯋꯥꯁꯤꯡꯗꯤ ꯑꯩ ꯈꯪꯗꯦꯗ ꯅꯪ ꯅꯪ ꯑꯣꯏꯔꯝꯒꯅꯤ ꯑꯩ ꯈꯟꯕꯗꯤ
ꯏꯁ ꯑꯩꯗꯤ ꯑꯩꯅꯦ
ꯑꯩꯁꯨ ꯑꯩꯅꯦ ꯑꯗꯨ ꯑꯣꯏꯔꯗꯤ
ꯅꯗꯤꯤꯟꯕ ꯅꯠꯇ ꯅꯗꯤ ꯍ ꯃꯅꯦ
ꯉꯣꯏꯒꯄꯒ ꯅꯠꯇ ꯍꯦ
ꯅꯗꯤ ꯏꯟꯅ ꯄꯥꯇ ꯀꯥꯏ ꯏ ꯄꯤꯇꯪ ꯀꯥꯏ
ꯅꯪꯅ ꯇꯨꯅ ꯅꯪꯅ ꯐꯗ ꯐꯔꯕ꯭ꯔꯣ
ꯑ
ꯅꯠꯇꯨꯅ ꯐꯨꯕꯗꯣ ꯅꯥꯕ ꯐꯔꯕ꯭ꯔꯣ ꯍꯥꯏꯕ
ꯑꯁ ꯀꯗꯥꯗꯒꯤ ꯑꯩꯒꯨꯝꯕ ꯦꯅꯗꯦ ꯄꯥꯈꯪ ꯉꯥꯏꯕꯁꯨ ꯄꯥꯈꯪꯅꯦ
ꯅꯪ ꯍꯣꯃꯣꯅꯦꯍꯦ
ꯑ
ꯍꯣꯃꯣꯁꯦꯡꯕꯅꯦ ꯅꯪꯒ ꯍꯣꯃꯣꯅꯦ ꯍꯣꯃꯣꯅꯦ
ꯅꯪꯗꯤ ꯂꯤꯦꯗꯤꯕꯣꯏ ꯃꯥꯜꯂꯦꯗ
ꯅꯪ ꯍꯣꯃꯣꯅꯦ ꯑꯩꯗꯤ ꯍꯦꯔꯣ ꯑꯩꯗꯤ ꯒꯨꯟꯗꯥ ꯂꯩꯩ ꯈꯨꯟ ꯉ ꯍꯥꯠꯄ
ꯏꯉ ꯄ
ꯇꯥꯕ꯭ꯔꯣ
ꯇꯥꯏꯌꯦ ꯇꯥꯏꯌꯦ
ꯑꯩꯗꯤ ꯍꯦꯔꯣꯟꯅꯤ ꯍꯦꯔꯣꯅꯤ
ꯑꯦꯠ